ꯇꯥꯕ꯭ꯔꯣ
ꯇ ꯇꯥꯏꯔꯦꯦ
ꯦꯟ ꯆꯥꯡ ꯊꯪꯗꯔꯣ
ꯍ
ꯑꯥ
ꯅꯪꯒꯤ ꯅꯃꯥꯟꯅꯕꯤ ꯑꯃ ꯅꯪꯒꯤꯅꯥ ꯐꯅꯥꯏꯕ ꯅꯨꯄꯤꯗꯨꯗꯤ ꯇꯣꯛꯈ꯭ꯔꯕ꯭ꯔꯥ ꯇꯥꯎꯔꯔꯣꯏ ꯍꯥꯏꯕ꯭ꯔꯥ
ꯃꯥꯁꯨ ꯇꯥꯎꯗ
ꯃꯥ ꯕꯥꯎꯣꯔꯦꯟ ꯏꯕꯥꯅꯤ ꯁꯅꯥꯁꯦꯅ ꯍꯥꯏꯌꯨꯀꯣ ꯍꯥꯥ ꯑꯣ ꯃꯥ ꯐ꯭ꯔꯤ ꯂꯥꯛꯕ ꯃꯇꯝꯗ ꯍꯥꯏꯕꯅꯤꯗ
ꯃꯥꯥꯏꯗꯤ ꯏ ꯂꯒꯗꯗ ꯍꯧꯖꯤꯦ ꯏꯦ
ꯍꯔꯦꯟꯗꯨꯝ ꯁꯥꯟꯅꯥꯕ ꯌꯥꯏ ꯑ ꯐ꯭ꯔꯤꯒꯨꯝꯕ ꯂꯩꯕ ꯃꯇꯝꯗ
ꯁꯇꯀ ꯊꯦ
ꯑ ꯅꯪꯗꯤ ꯍꯖꯤꯛꯇꯤ ꯀ꯭ꯔꯤ ꯇꯥꯔ ꯂꯥꯏꯐ
ꯑꯩꯅꯣ ꯍꯥꯟꯅ ꯍꯧꯔ ꯂꯩꯕ
ꯎꯝ
ꯍ ꯄꯠꯇꯅꯦꯕ
ꯑꯣ ꯑꯩꯗꯤ ꯍꯧꯒꯠ ꯁꯤꯗ ꯦꯜ ꯑꯗꯨꯗꯤ ꯇꯨꯝꯔꯒ ꯍꯧꯒꯠꯂꯗꯤ ꯇꯨꯝꯕ ꯑꯃꯐꯥꯎ ꯌꯥꯗ꯭ꯔꯦꯕ ꯌꯣꯡ ꯍꯥꯡꯅꯤꯉꯥꯏꯒꯨꯝꯕ ꯁꯤ ꯐꯥꯏꯅꯤꯡꯒꯨꯝꯕ ꯍꯧꯒꯠꯂꯗꯤꯀꯣ ꯇ ꯁ ꯌꯥꯗꯤ ꯗꯦꯗꯤ ꯅꯗꯤꯁ ꯃ ꯏꯟ ꯇ ꯑꯣꯗ
ꯑ ꯍꯣꯏ ꯐ ꯉ ꯇ
ꯑꯣ ꯅꯣꯏꯗꯣ ꯎ ꯑꯦꯇꯦꯆ ꯇꯧꯕ꯭ꯔꯥ ꯋꯥꯁꯔꯨꯝꯒꯨꯝꯕ
ꯅꯠꯇ ꯀꯦ ꯇ
ꯑꯣ ꯁꯦꯡꯕ꯭ꯔꯥ ꯑꯗꯨꯒꯨꯝ ꯃꯈ ꯑꯩ ꯃꯈꯣꯏꯗꯤ
ꯁꯦꯡꯉꯦ ꯂꯣꯏꯅꯃꯛ ꯁꯦꯡꯉꯦ ꯑꯗꯣ ꯃꯈꯥ ꯅꯝ ꯂꯥꯛꯄꯗꯣ
ꯑꯣ
ꯆꯟꯗꯤꯒꯔꯁꯤꯡꯗꯤ ꯈꯔ ꯇꯣꯡꯉꯜꯂꯦꯅ ꯃꯣꯏꯈꯤ ꯀ ꯁꯦꯝ ꯁꯦꯝꯕꯗ ꯑꯣꯕꯗꯒ ꯇꯥꯏꯇ ꯇꯧꯔꯦꯅ ꯑꯃꯕ ꯂ ꯇ ꯁꯤꯗ ꯑꯁ ꯁꯥꯎꯅꯤꯡꯕꯗꯣ ꯑꯁ ꯑꯁꯤꯗ ꯂꯩꯕ ꯉꯝꯒꯦꯔ ꯀꯦꯗꯁ ꯍꯣꯏ ꯍꯣꯏ ꯑꯩ ꯍꯔꯥꯡꯒ ꯇꯥꯔ ꯔꯁꯨ ꯑ
ꯈꯔ ꯅꯪꯗꯣ ꯋꯥ ꯀꯟꯅ ꯉꯥꯡꯉꯨ ꯅꯠꯇ꯭ꯔꯗꯤ ꯌꯥꯔꯔꯣꯏ
ꯍꯣꯏ ꯉ ꯉꯅꯤ
ꯎꯝꯣꯟꯗ ꯈꯥ ꯅꯅꯥꯕꯒꯨꯝꯅꯅꯥ ꯈ ꯄꯤꯛꯥꯏꯕꯉꯁꯤ
ꯍꯧꯖꯤꯛꯅ ꯃꯀ ꯑꯋꯥꯏ ꯀꯦꯀ
ꯎꯝ
ꯃꯄꯥꯟꯁꯨ ꯊꯣꯛꯄ ꯌꯥꯗꯕ ꯃꯣꯏꯁꯨ ꯇꯨꯝꯒ ꯕ ꯑꯗꯨꯝꯔ ꯎ ꯃꯥ ꯇꯔ
ꯑꯁ ꯍꯥꯏꯗꯤ ꯍꯧꯖꯤꯛ ꯑꯦꯁꯥꯏꯟꯃꯦꯟ ꯀꯟꯅ ꯏꯕ ꯍꯧꯔꯦ ꯅꯍꯥꯟꯇ ꯅꯨꯡꯉꯥꯏꯔꯒ ꯇ ꯇꯨꯝ ꯇ ꯁꯤꯃ ꯂꯥꯏꯔ ꯂꯩ ꯍꯥꯏꯕ ꯈꯪꯖ
ꯑꯗ
ꯃꯣꯏ ꯇꯣ ꯀꯈꯣꯏ ꯁꯟꯇ ꯅ ꯏꯔꯤꯗꯖ ꯊ
ꯎꯝ ꯃꯊꯥꯡꯁꯦ ꯃꯣꯏꯗꯣ ꯍꯧꯥꯎꯒꯠꯇ꯭ꯔꯤꯕꯔꯤꯕ ꯍꯧꯖꯤꯛꯇꯤ ꯇꯣꯔꯥ ꯂꯩꯥꯏ
ꯑꯝ
ꯈꯪꯗ꯭ꯔꯦꯗ ꯅꯣꯏꯒꯤ ꯂꯩꯐꯝꯗꯨꯁꯨ
ꯎꯝ ꯃꯅ ꯐꯥꯎ ꯅꯝꯊꯤꯕꯒ ꯃꯥꯏꯇ ꯀ ꯀꯦꯄꯣ ꯁꯨ ꯑꯇꯣꯞꯄ ꯃꯐꯝꯁꯨ ꯂꯩꯇꯦꯅ ꯊꯤꯕꯗꯣ ꯌꯥꯝ ꯋꯥꯕꯅꯦꯕ
ꯎꯝ
ꯄꯥꯏ ꯂꯗꯨ ꯐꯁꯨ ꯑꯁꯤꯁꯨ ꯂꯩ ꯂꯅꯦ
ꯎꯝ ꯑ ꯈꯪꯗ꯭ꯔꯦꯗ
ꯎꯝ
ꯍꯌꯦꯡꯗꯤ ꯗ꯭ꯌꯨꯇꯤ ꯆꯠꯀꯦꯔꯣ
ꯆꯠꯇ꯭ꯔꯗꯤ ꯌꯥꯗꯦ ꯑꯗꯣ ꯑꯁ ꯆꯠꯄ ꯉꯝꯒꯦꯔꯥ ꯉꯝꯃꯣꯏꯔꯥ ꯇꯥꯗ꯭ꯔꯦ
ꯑꯣ
ꯑ ꯄꯤꯒ꯭ꯔꯕ ꯂꯩꯔꯤꯕꯣ
ꯑꯝ
ꯎꯝ ꯑꯗꯨꯪ ꯋꯥ ꯉꯥꯡꯉꯣ ꯏꯁꯤꯡ ꯊꯛꯀꯦ ꯑꯩ
ꯍꯣꯏ ꯍꯣꯏ ꯀꯔꯤ ꯋꯥ ꯍꯥꯏꯔꯁꯤꯔꯥ ꯈꯪꯗ꯭ꯔꯔꯤꯅꯦ ꯋꯥꯁꯤꯁꯨ
ꯅꯪꯗꯣ
ꯎꯝ
ꯍꯣꯔꯦꯟ ꯅꯨꯄꯥꯈꯣꯏꯗꯣ ꯑꯦꯀꯥꯎꯟ ꯇꯣꯞꯄꯥꯒꯨꯝꯕ ꯇꯥꯎꯈ꯭ꯔꯗꯤ ꯉꯥꯡ ꯅꯥꯕ ꯍꯧꯥꯎꯔꯒꯦꯔꯣ
ꯍꯥꯏꯗꯦ ꯍꯣꯏ
ꯑꯗꯨꯝ ꯅꯨꯡꯉꯥꯏꯕꯅꯦ ꯏꯁꯥꯅ ꯁꯥꯟꯅꯕ ꯑꯗꯨ ꯃꯣꯏꯁꯨ ꯃꯇꯝ ꯇ꯭ꯋꯦꯟꯇꯤ ꯐꯣꯔ ꯁꯚꯦꯟꯒꯤ ꯑꯦꯛꯇꯤꯞꯇꯤ ꯑꯣꯏꯗꯦ ꯑꯗꯨ ꯅꯨꯄꯥꯗꯨꯗꯤ ꯑꯦꯛꯖꯥꯝ ꯊꯥꯅꯤꯡꯉꯥꯏꯗꯌꯦꯅꯀꯣ ꯎꯝ ꯈꯔ ꯈꯔ ꯑꯗꯨꯝ ꯁꯅ
ꯑꯥꯗ ꯇꯧꯅꯤꯡꯗꯦ ꯑꯩꯗꯤ
ꯑꯧ ꯃꯣꯏꯅ ꯅꯪ ꯐ꯭ꯔꯤ ꯂꯩꯕ꯭ꯔꯥꯅ ꯍꯥꯟꯅ ꯍꯥꯡꯅꯛꯄꯅꯦ ꯑꯗꯨ ꯍꯣꯏ ꯂꯩꯥꯛꯑꯦꯅ ꯍꯥꯏꯗꯤ ꯃꯣꯏꯅ ꯇꯧꯔꯛꯁꯦꯅ ꯁꯨꯃꯥꯏꯅ ꯇꯧꯕꯅꯦꯕ
ꯎꯝ
ꯍꯣꯔꯦꯟ ꯇ꯭ꯔꯥꯏ ꯇꯧꯑꯣ ꯅꯪꯒꯤꯗꯣ ꯂꯣꯏꯁꯤꯜꯂꯗꯤ
ꯎꯝ ꯑꯇꯣꯞꯄ ꯍꯥꯡꯕ ꯍꯥꯡꯕꯗꯣ ꯀꯃꯥꯏꯅ ꯍꯟꯗꯣꯏꯔ ꯅꯪꯒꯤ ꯀꯅꯥꯒꯤꯔ ꯁꯤꯒꯨꯝꯕꯁꯦ
ꯑꯩꯅꯦ ꯇꯥꯛꯀꯦ ꯑꯗꯨꯗꯤ ꯉꯥꯏꯕꯒꯤ ꯃꯑꯣꯡ ꯅꯝꯕꯔꯕꯨꯗꯤ ꯇꯣꯉꯥꯟꯒꯅꯤꯀꯣ ꯑꯗꯨ
ꯀꯈ ꯏꯁꯨ ꯌꯥꯕ꯭ꯔ
ꯅꯪꯒꯤ ꯑꯗꯨꯗ ꯂꯕ ꯄꯥꯏꯗꯕ ꯍꯣꯏꯒꯤ ꯅꯝꯕꯔ ꯍꯥꯞꯆꯜꯂꯨ ꯑꯗꯨꯝ ꯌꯥꯒꯅꯤ ꯑꯩꯁꯨ ꯁꯨꯃꯥꯏꯅ ꯇꯧꯔ ꯂꯩꯒꯅꯤ ꯑꯥ ꯃꯥ ꯑꯥꯗ ꯂꯥꯛꯏꯕ ꯍꯣꯏ ꯑꯗꯨꯗꯤ ꯇꯥꯎꯒꯗꯕ꯭ꯔꯣ
ꯑꯗ ꯍꯔ ꯀꯅꯥꯗ
ꯑꯩꯅ ꯅꯍꯥꯟ ꯂꯩꯔꯔꯝꯕ ꯃꯐꯝꯗ ꯌꯦꯃꯤꯁꯤꯡꯗꯨꯣ
ꯃꯥꯁꯨꯄꯥꯥꯏꯅ
ꯁꯅꯥꯗ
ꯎ ꯅꯪ ꯈꯔ ꯁꯅꯪꯉꯦ ꯇꯧꯔꯤꯕ ꯌꯥꯗꯅ ꯎꯕ ꯀꯔꯤ ꯀꯨꯔꯤꯅꯣ ꯌꯥꯝ ꯆꯖꯥ ꯆꯥ ꯌꯥꯝ ꯇꯧꯋꯦ
ꯎ ꯍꯣꯏ ꯉꯔꯥꯡꯗꯤ ꯌꯥꯝ ꯌꯥꯗꯕꯅꯤ
ꯎꯝ
ꯑꯃꯗꯨꯁꯨ ꯄꯥꯏꯕ ꯍꯧꯈ꯭ꯔꯕꯅꯦ
ꯎꯝ ꯑꯣ ꯐꯦ ꯃꯥꯦ
ꯑꯩ ꯏꯕꯥꯅꯤꯗꯤ ꯇꯧꯔꯒ ꯇꯞꯄꯅ ꯁꯤꯔꯤ ꯉꯔꯥꯡ
ꯍ ꯃꯔꯔ
ꯀꯔꯤ ꯍꯥꯏꯦꯕ
ꯃꯥꯔ ꯍꯥꯏ
ꯑ ꯑ
ꯌꯥꯝꯗ ꯐꯣꯏ ꯃꯥꯅꯦ
ꯎꯝ ꯏꯕꯥꯅꯤꯒꯤꯁꯨ ꯀꯣ ꯍꯧꯖꯤꯛꯀꯤ ꯑꯩꯒꯤ ꯃꯈꯣꯟꯗꯤ ꯐꯖꯅ ꯁꯦꯡꯅꯒ ꯇꯥꯕ꯭ꯔꯥ
ꯀꯑ
ꯅꯪꯒꯤꯁꯦ ꯕꯦꯔꯥꯈ꯭ꯔ ꯀꯥꯕꯅꯤꯀꯣ ꯇꯞꯄꯟꯕꯗꯒꯤ ꯕꯔꯥ ꯀꯒꯦꯔ ꯈꯪ ꯂꯩ ꯗꯣꯅꯅꯦ ꯋꯥ ꯈꯔ ꯀꯥꯟꯅꯉꯉꯨ
ꯅꯪꯁꯨ ꯇꯥꯗꯕ꯭ꯔꯥꯅꯦ ꯑꯩꯒꯤ ꯐꯣꯟꯗꯣ
ꯐꯖꯅ ꯇꯥꯗꯦ ꯑꯗꯨꯒ ꯕꯦꯛꯒ꯭ꯔꯥꯎꯟ ꯅꯣꯏꯁꯅ ꯌꯥꯝ꯭ꯔꯗꯤ ꯌꯥꯗꯕꯅꯤ ꯍꯥꯏꯕꯅꯤꯕ
ꯖꯥꯡꯅꯗꯔꯁꯨ ꯑꯩꯈꯣꯏ ꯑꯩꯈꯣꯏꯗꯗꯤ ꯅꯠꯇꯦꯕ ꯀꯔꯤꯅꯣ ꯑꯃ ꯇꯧ ꯂꯩꯔꯦꯕ ꯃꯄꯥꯟꯗ
ꯑ
ꯎꯝꯝ
ꯑꯗꯨꯒꯤ
ꯑꯗꯨꯗꯒꯤ ꯑꯣꯏꯔꯁꯨ ꯃꯈꯣꯟꯗꯣ ꯈꯔ ꯆꯥꯎꯅ ꯇꯥꯎꯋ ꯍꯥꯏꯕꯅꯦꯕ ꯑꯗꯨ ꯑꯣꯏꯔꯗꯤ ꯉꯥꯡꯕꯗꯣ ꯀꯜꯂꯣ ꯍꯥꯏꯕꯅꯦꯕ
ꯍꯣꯏ ꯍꯣꯏ ꯎꯝ
ꯃꯤꯅ ꯍꯥꯏꯕꯅꯦ ꯑꯩꯈꯣꯏꯗꯤ ꯀꯔꯤꯁꯨ ꯈꯪꯗꯕꯅꯤꯅ ꯑꯩꯒꯤꯁꯨ ꯁꯨꯃꯥꯏꯅ ꯇꯧ ꯇꯧꯋꯦꯕ ꯃꯔꯛ ꯃꯔꯛꯇ ꯁꯦꯟꯒꯤ ꯃꯈꯣꯟ ꯍꯦꯜ ꯂꯥꯛꯄ ꯃꯇꯝ ꯂꯩꯕ ꯎꯦ ꯅꯍꯥꯟꯅ ꯍꯥꯏꯔꯛꯄ ꯁꯤꯔꯤꯌꯥꯔꯦ ꯀꯣꯅ ꯁꯥꯕꯥꯎꯔꯦꯀꯣ
ꯍꯕꯔ
ꯈꯨꯁꯥ ꯑꯃ ꯇꯧꯔꯦ ꯑꯁ ꯅꯨꯄꯤ ꯑꯃꯒ ꯄꯤꯛꯄ ꯅꯨꯄꯤꯗꯣ ꯑꯥꯗ ꯂꯩꯕ ꯅꯨꯄꯤꯗꯣ ꯑꯁ ꯃꯥꯗꯤ ꯍꯣꯏꯗ ꯉꯪ ꯅꯁꯦ ꯍꯥꯏꯗꯤ ꯌꯥꯗꯦꯅꯦ ꯀ꯭ꯔꯤ ꯏꯔꯥꯡꯗꯦ ꯅꯨꯄꯥꯈꯣꯏꯒ ꯇꯧꯅꯤꯡꯕ ꯃꯥꯜꯂꯦ
ꯑꯩꯅ ꯉꯥꯡꯅꯁꯦ ꯍꯥꯟꯅ ꯑꯃ ꯏꯔꯦ ꯁꯤꯤ ꯐꯥꯏꯗꯤ ꯌꯦꯔꯣ
ꯑ ꯇꯥꯎꯒꯅꯤ ꯑꯗꯨꯒ ꯏ ꯑꯩꯈꯣꯏꯅ ꯍꯥꯏꯕ ꯃꯇꯝꯗꯗꯤ ꯃꯥ ꯌꯥꯗꯦꯅ
ꯎꯝ
ꯅꯨꯄꯥ ꯍꯣꯏꯗꯗꯤ ꯃꯥꯅ ꯍꯥꯟꯅ ꯇꯦꯛ ꯁꯥꯔꯛꯑꯦ ꯍꯥꯏꯌꯦꯦ
ꯑꯦ ꯑꯣꯏꯔꯁꯤꯅ ꯑꯣꯏꯔꯁꯤꯅ ꯑꯁꯤꯗ ꯂꯥꯛꯄ ꯀꯥꯟꯗ ꯐꯖꯅ ꯑꯩ ꯍꯥꯏꯈ꯭ꯔꯦ
ꯑꯗꯣ ꯅꯨꯄꯥ ꯑꯩꯅ ꯍꯥꯏꯌꯦ ꯑꯩꯅ ꯍꯥꯏ ꯑ ꯑꯩꯕꯅꯤ ꯉꯥꯡꯅꯥꯏ ꯍꯥꯏꯕ ꯅꯨꯄꯥꯗꯣ
ꯑꯝ
ꯑꯗꯨ ꯅꯨꯄꯥꯅ ꯍꯥꯏꯔꯛꯑꯦꯕ
ꯎꯝ
ꯎꯝ ꯅꯪꯒꯤ ꯅꯃꯥꯟꯅꯕꯤꯗ ꯀꯣꯜ ꯇꯧꯅꯁꯦ ꯀꯨꯝꯕ ꯍꯥꯡꯉꯦꯅ ꯍꯥꯏꯕ
ꯎꯝ
ꯑꯗꯨꯒ ꯃꯥꯗꯣ ꯎ ꯁꯨꯃꯥꯏꯅ ꯍꯥꯏꯔꯛꯄ ꯏꯕꯥꯅꯤ ꯁꯥꯟꯅꯕ ꯃꯇꯝꯗ ꯃꯥ ꯑꯗꯣ ꯃꯥꯒꯤꯗꯣ ꯂꯣꯏꯈ꯭ꯔꯕꯅꯦꯕ ꯉꯔꯥꯡ ꯑꯗꯨ ꯅꯨꯡꯇꯤꯒꯤꯗꯣ ꯑꯗꯨꯕꯨꯏ ꯑꯦ ꯃꯥꯗꯤ ꯑꯔꯥꯡ ꯂꯣꯏꯈ꯭ꯔꯕꯅꯦ ꯀꯔꯤꯒꯤ ꯅꯉꯣꯟꯗ ꯁꯨꯃꯥꯏꯅ ꯍꯥꯏꯕ꯭ꯔꯥ ꯍꯥꯏꯔ ꯦ ꯃꯥ ꯁꯨꯃꯥꯏꯅ ꯍꯥꯏꯔꯛꯑꯦꯅ ꯍꯥꯏꯔꯛꯄ ꯄꯨꯡ ꯊꯦꯡꯈ꯭ꯔꯦꯕ ꯑꯗꯨ ꯃꯇꯗ ꯍꯣꯏ ꯀ ꯇꯦꯛꯁ ꯀ ꯐꯖꯅ ꯌꯦꯡꯗꯦ ꯍꯧꯖꯤꯛꯁꯨ ꯃꯥꯗꯣ ꯑꯗꯨ ꯅꯨꯄꯥꯗ ꯋꯥꯔꯤ ꯁꯅꯔꯁꯦꯅ ꯍꯪꯉꯛꯑꯦ ꯅ
ꯑꯩꯅ ꯍꯧꯖꯤꯛ ꯇꯦꯛꯁ ꯍꯥꯞꯕ ꯐꯥꯎ ꯌꯦꯡꯗ꯭ꯔꯤ
ꯑ
ꯐꯠꯄꯗꯨ ꯑꯗꯨꯒ ꯑꯩ ꯐꯠꯇꯦꯅ ꯍꯥꯏꯔꯥꯏ ꯑꯩꯁꯦ ꯌꯥꯝ ꯐꯠꯇꯦ ꯍꯥꯏꯌꯦ ꯏꯕꯥꯅꯤꯁꯦ ꯍꯥꯟꯅ ꯂꯣꯠꯂꯒ ꯇꯧꯋꯦ ꯍꯥꯏꯌꯦꯦ ꯃꯥꯅ
ꯍꯣꯏ ꯍꯣꯏ ꯑꯗꯨꯝ ꯍꯥꯏꯔꯒ ꯂꯩꯔꯦ ꯒ꯭ꯌꯥꯟ ꯇꯥꯗꯤ ꯑꯩꯗꯣ
ꯑꯩꯕꯥꯅꯤꯗꯤ ꯈꯔ ꯕꯦꯁ ꯐ꯭ꯔꯦꯟ ꯑꯣꯏꯕꯒꯤꯅꯦ ꯍꯥꯏꯌꯦ ꯃꯣꯏꯅ ꯑꯗꯨ ꯅ ꯏꯌꯦ ꯑꯗꯨ ꯑꯩꯁꯨ ꯍꯧꯖꯤꯛ ꯅꯪꯉꯣꯟꯗ ꯀꯣꯜ ꯇꯧꯔꯒ ꯂꯩꯔꯦꯅꯥꯅ ꯅꯍꯥꯟ ꯁꯨꯃꯥꯏꯅ ꯍꯥꯏꯔꯛꯄꯅꯦꯕ ꯃꯉꯣꯟꯗ ꯑ ꯑꯗꯨ ꯑꯣꯏꯔꯁꯨ ꯅꯍꯥꯟꯗꯒꯤ ꯑꯩꯉꯣꯟꯗꯁꯨ ꯇꯧꯔꯝꯃꯗꯤ ꯌꯦꯡꯉꯣꯀ ꯇꯧꯔꯛ ꯍꯣꯏ ꯍꯣꯏ ꯃꯊꯪꯗꯒꯤ ꯐꯖꯅ ꯑꯩꯅ ꯂꯣꯏꯅꯃꯛꯄꯨ ꯇꯥꯎꯕ ꯃꯇꯝꯗ ꯍꯥꯏꯕꯤꯔꯒꯦꯅ ꯍꯥꯏꯕꯅꯤ ꯇꯥꯅꯤꯡꯗ꯭ꯔꯦꯕ ꯑꯩ
ꯑꯗꯨꯅ ꯑꯩ ꯑꯩꯉꯣꯟꯗꯀꯥꯎꯗ ꯎꯝ ꯑꯃꯅꯛ ꯑꯃ ꯀꯣꯜ ꯇꯧꯋꯦꯕ ꯑꯗꯨꯒꯤ ꯉꯥꯛꯇꯅꯦ ꯑꯩꯉꯣꯟꯗ ꯍꯥꯏ ꯀ꯭ꯌꯥꯟ ꯇꯥꯕ꯭ꯔꯥ
ꯑ ꯅꯪꯉꯣꯟꯗꯁꯨ ꯌꯥꯝ ꯉꯥꯡꯉꯒ ꯂꯩꯕꯅꯤ ꯑꯩꯅ ꯍꯥꯏꯔꯛꯦ
ꯍ
ꯑ
ꯍꯣꯏ ꯑꯗꯨꯝ ꯉꯥꯡꯉꯒ ꯂꯩꯔꯦ ꯑꯗꯣ ꯑꯩꯗꯣ ꯑꯁ ꯐꯖꯅꯗꯤ ꯈꯨꯝꯕꯤꯗ꯭ꯔꯦ ꯑꯗꯨ ꯍꯥꯏꯅꯤꯡꯕ ꯍꯥꯏꯔꯣ ꯑꯩ ꯄ꯭ꯂꯤꯁꯇ ꯍꯥꯏꯕꯤꯔꯔꯣꯏ ꯍꯥꯏꯔꯒ ꯀꯣ ꯎ ꯋꯥꯉ ꯂꯩꯕꯤ ꯑꯩꯈꯣꯏꯗꯗꯤ ꯑꯁꯤꯒꯤ ꯑꯁꯤꯒꯤ ꯈꯛ ꯅꯠꯇꯦ ꯑꯇꯣꯞꯄ ꯑꯗꯨꯁꯨꯀꯣ ꯑꯇꯣꯞꯄꯗꯁꯨ ꯑ ꯑꯩꯈꯣꯏ ꯑꯅꯤꯗꯤ ꯑꯗꯨꯃꯥꯏꯅ ꯇꯧꯋꯦ ꯍꯥꯏꯅ ꯑꯗꯨꯝ ꯍꯥꯏꯔꯒ ꯑꯩꯈꯣꯏꯒꯤ ꯀꯣꯂꯦ ꯀꯣꯂꯦꯖꯇꯁꯨꯣꯠ ꯑꯗꯨꯝ ꯍꯥꯏꯔꯒ ꯃꯣꯏꯗꯤ ꯂꯩꯕꯅꯤ ꯑ
ꯍꯣꯏ ꯑꯗꯨꯝ ꯅꯥꯏꯕꯅꯦ ꯎꯝ ꯅꯥꯟꯁꯨ ꯏꯕ ꯑꯩꯃꯅꯤꯅ ꯋꯥꯒꯨꯝꯕ ꯑ ꯍꯣꯏ ꯑꯗꯨꯅꯦ ꯅꯍꯥꯟꯁꯨ ꯑꯩ ꯑꯥꯗ ꯂꯩꯕ ꯃꯇꯝꯗ ꯑꯩꯅ ꯅꯪꯗꯣ ꯀꯔꯤ ꯇꯧꯔꯒ ꯂꯩꯕ꯭ꯔꯣ ꯍꯥꯏꯔꯒ ꯅꯪꯉꯣꯟꯗꯗꯤ ꯍꯥꯏꯔꯝꯒꯅꯤꯅꯦ ꯑꯩ ꯑꯁꯤꯗ ꯂꯑꯦ ꯍꯥꯏꯕ ꯍꯧꯖꯤꯛ ꯈꯛꯇ ꯀꯣꯜ ꯇꯧꯔ ꯏꯅꯦ ꯑꯩꯉꯣꯟꯗꯗꯤꯒ ꯇꯧꯔꯛꯑꯦ
ꯑ
ꯑꯗꯨ ꯈꯥꯛꯇꯕꯨ ꯀꯔꯤꯔ ꯍꯥꯏꯕꯅꯤꯗ
ꯎꯝ ꯃꯁꯨ ꯇꯗ꯭ꯔꯒ ꯀꯣ ꯎꯝ
ꯎꯝ ꯑꯩꯅ ꯅꯪꯁꯨ ꯇꯧꯔꯛꯇꯦꯅ ꯑꯗꯨꯗꯤ ꯆꯞ ꯃꯥꯟꯅꯩꯌꯦ ꯍꯥꯏꯌꯦ ꯑꯗꯨꯒ ꯅꯕꯥ ꯃꯤꯗꯤ ꯀꯩꯅꯣꯝꯗꯤ ꯇꯥꯎꯕꯅꯦꯒ ꯇꯧꯔꯅꯤ ꯀꯔꯤ ꯇꯕꯣ ꯑꯗꯨ ꯃꯣꯏꯗ ꯀꯣ ꯇꯧꯔꯛꯄ ꯈꯨꯗꯤꯡ ꯑꯗꯨ ꯗꯤ ꯉꯥꯡꯕꯅꯤ ꯕꯥꯅꯤꯕꯨ
ꯎꯝ ꯂꯥꯛꯄ ꯍꯥꯏꯅꯤꯡ ꯍꯥꯏꯅꯤꯡ ꯆꯦꯗꯨ ꯑꯣꯏꯔꯁꯨ ꯀꯜꯂꯛꯄ ꯍꯥꯏꯕꯒꯤꯗꯣ
ꯍꯣꯏ ꯏꯕꯥꯅꯤ ꯁꯥꯏ ꯈꯔ ꯊꯤ ꯉꯥꯡꯗꯤ ꯉꯥꯡꯅ ꯃꯥꯟꯕꯤ ꯑꯗꯨꯝ ꯀꯣꯜ ꯇꯧꯕꯁꯨ ꯃꯣꯏꯗꯒꯤꯗꯤ ꯍꯦꯟꯗꯤ ꯍꯦꯟꯜꯂꯤꯅ ꯑꯗꯨꯗꯨꯅꯦꯕ ꯑꯗꯨꯒ ꯀꯔꯤꯒꯨꯝꯕ ꯇꯧꯔꯁꯨ ꯃꯥꯅ ꯍꯥꯏꯔꯛꯈ꯭ꯔꯕ꯭ꯔꯣ ꯍꯥꯏꯅꯤꯡ ꯅꯠꯇꯦꯌꯦ ꯅꯣꯏꯗꯣ ꯁꯨꯃꯥꯏꯅ ꯇꯧꯋꯦ ꯍꯥꯏꯕꯒꯤ ꯑꯩꯅ ꯁꯨꯃꯥꯏꯅ ꯍꯥꯡꯕ ꯋꯥꯅꯦ ꯀꯔꯤꯅꯣ ꯃꯥꯁꯨ ꯂꯣꯏꯅꯃꯛꯛꯇ ꯂꯤꯗꯗ ꯑꯩꯉꯣꯟꯗ ꯑꯩꯅ ꯅꯍꯥꯟ ꯑꯗꯨꯃꯥꯏꯅ
ꯎꯝ